ꯍꯜꯂꯣ
ꯑꯣ ꯌꯥꯔ ꯌꯥꯔꯦ
ꯎꯝ
ꯀꯩꯗꯧꯔꯤꯒꯦ
ꯃꯤꯅꯤꯠ ꯇꯔꯥꯃꯉꯥ ꯍꯥꯏꯕ ꯅꯠꯇ꯭ꯔꯥ
ꯃꯤꯅꯦ ꯇ꯭ꯔꯥꯥꯏꯊꯣꯠ
ꯐ꯭ꯔꯥꯏꯊꯋ
ꯏꯚꯥꯏꯅꯤ ꯑꯅꯤꯔꯛ ꯋꯥꯔꯤ ꯈꯪꯅꯒꯦ ꯑꯗꯨꯅ
ꯑꯥ
ꯉꯁꯤꯒ ꯑꯍꯨꯝꯂꯛ ꯁꯨꯕ ꯑꯣꯏꯗꯣꯏꯅꯦꯕ ꯑꯍꯨꯝꯂꯛ ꯍꯣꯔꯦꯟ ꯉꯍꯥꯛ ꯑꯅꯤꯔꯛ ꯑꯃꯒ ꯂꯣꯏꯁꯜꯂꯒ ꯇꯔꯥꯡꯉꯔꯛ ꯑꯥ ꯃꯤꯅ ꯅꯠꯇꯦ ꯃꯉꯥꯔꯛ ꯂꯣꯏꯁꯟꯈ꯭ꯔꯁꯦ
ꯑꯥ
ꯑꯗꯨꯅꯤ ꯀꯥ ꯀꯩꯅꯣ ꯁꯥꯏꯔꯦꯜꯗꯨꯅ ꯈꯪꯗꯦꯕ ꯃꯌꯥꯝ ꯅꯨꯡꯉꯥꯏꯇꯦ ꯑꯩꯗꯤ ꯃꯦ
ꯑꯗꯨꯅꯦ ꯌꯦꯡꯉꯣꯅꯨ ꯉꯁꯥꯏ ꯅꯪꯕꯨ ꯑꯩꯁꯦ ꯑꯗꯨꯝ ꯑꯩ ꯅꯧꯅ ꯏꯃꯥ ꯏꯄꯥ ꯀꯥꯏꯅ ꯑꯗꯨꯝ ꯑꯣꯏꯔꯅꯤ ꯁꯥꯃꯟ ꯍꯥꯏ ꯀꯣꯛꯂꯥꯎ ꯀꯥꯞꯊꯣꯔꯛꯑꯦ ꯑꯗꯨ ꯍꯥꯏꯗꯤ ꯄ꯭ꯔꯤꯟꯊꯔꯁꯤꯁꯨ ꯍꯧꯔꯛꯑꯦ ꯑꯩꯁꯨꯨꯃꯨꯛ ꯀꯛꯄꯦ
ꯑ ꯅꯠꯇꯦꯕꯦꯝꯃ ꯑꯩꯗꯤ ꯅꯪꯅ ꯊꯝꯈ꯭ꯔꯕ ꯃꯇꯨꯡꯗ ꯑꯩ ꯑꯃꯨꯛ ꯀꯞꯄꯨꯔꯕꯅꯤ ꯏꯕꯦꯝ
ꯌꯥꯝ ꯅꯨꯡꯉꯥꯏꯇꯦ ꯍꯥꯏꯕ ꯅꯪꯕꯨ
ꯃꯔꯨ ꯑꯣꯏꯅ ꯀꯩꯅꯣ ꯅꯪꯒꯤ ꯃꯅꯤꯡ ꯃꯅꯤꯡꯗ ꯈꯣꯟꯇꯥꯏꯗꯨ ꯇꯥꯍꯟꯒꯅꯨꯀꯣ ꯑꯃ
ꯑꯣ ꯒꯥꯔꯤ ꯊꯔꯛꯄꯥꯏꯅꯦ
ꯑꯣ ꯅꯠꯇꯦ ꯐꯕ ꯀꯩꯅꯣ ꯑꯩꯁꯨ ꯑꯃꯨꯛ ꯀꯞꯊꯨꯔꯕꯅꯤ ꯏꯕꯦꯝꯃ ꯌꯥꯝ ꯅꯨꯡꯉꯥꯏꯔꯝꯃꯣꯏ ꯌꯦꯡꯉꯨꯅꯦ ꯑꯩꯈꯣꯏꯗ ꯊꯣꯛꯑꯦ ꯈꯜꯂꯨꯕꯗꯨꯕꯨ
ꯑꯗꯨꯅꯦ ꯑꯩꯁꯨꯅꯦ ꯑꯩꯉꯣꯟꯗ ꯊꯣꯛꯑꯦ ꯈꯜꯂꯣ ꯀꯩꯅꯣ ꯑꯣꯏꯗꯣꯏꯁꯦ ꯌꯦꯡꯉꯣ
ꯑꯗꯨ ꯀꯔꯤ ꯃꯥꯗꯤ ꯑꯁ ꯋꯥꯔꯝꯅꯤ ꯏꯕꯦꯝꯃꯥ ꯑꯗꯣ ꯃꯥ ꯃꯣꯏ ꯃꯣꯏ ꯕꯥꯍꯣꯏꯗꯣ
ꯎꯝ
ꯀꯩꯅꯣ ꯍꯧꯖꯤꯛꯇꯤ ꯈꯔ ꯒ꯭ꯌꯥꯟ ꯇꯥꯔꯕꯣ ꯀꯃꯥꯏꯅ ꯇꯧꯒꯦ
ꯑꯁ ꯃꯄꯥꯁꯦ ꯈꯔ ꯀꯩꯅꯣ ꯇꯧꯗꯦꯕ ꯅꯪꯕꯨ ꯎꯝ ꯃꯄꯥꯁꯦ ꯑꯩꯈꯣꯏꯒꯤ ꯃꯃꯥꯅ ꯁꯨꯔ ꯆꯥꯕꯗꯣ
ꯑꯣ
ꯑꯗꯨꯅꯦ ꯍꯥꯏꯕ ꯃꯄꯥꯗꯤ ꯀꯩꯁꯨ ꯐꯦꯃꯤꯂꯤꯗ ꯀꯟꯇ꯭ꯔꯤꯕ꯭ꯌꯨꯠ ꯇꯧꯗꯕꯅꯦ ꯍꯥꯏꯕ
ꯑꯗꯨꯗꯤ ꯄꯨꯔꯥ ꯍꯧꯖꯤꯛ ꯁꯥꯏꯔꯦꯜꯒꯤ ꯃꯊꯛꯇ ꯂꯣꯏ ꯇꯥꯗꯣꯏꯅꯤꯅꯦ
ꯁꯔꯦꯜꯒꯤ ꯃꯊꯛꯇ ꯇꯥꯗꯣꯏꯅꯤ ꯑꯗꯨꯅ ꯑꯩꯅ ꯍꯥꯏꯕ ꯁꯦꯔꯌꯦꯜ ꯁꯤꯅꯤ ꯄꯨꯟꯁꯤ ꯍꯥꯏꯁꯦ ꯑꯗꯣ ꯇꯝꯕꯁꯨ ꯑꯃꯇ ꯉꯝꯗ ꯄꯣꯟꯇꯦ ꯅꯪꯗꯤ ꯅꯪꯒꯤ ꯅꯈꯥꯗ ꯀꯌꯥꯅꯣ ꯂꯩꯗꯣ ꯅꯅꯥꯎꯄꯥ ꯑꯃꯁꯨ ꯂꯩꯔꯤꯎ ꯅꯅꯥꯎꯄꯤ ꯑꯃꯁꯨ ꯂꯩꯔꯤ ꯃꯣꯏ ꯈꯜꯂꯒ ꯅꯪꯅ ꯏꯁꯇ꯭ꯔꯣꯡꯂꯤ ꯍꯧꯖꯤꯛ ꯂꯦꯞꯀꯗꯕꯅꯦ ꯁꫭꯝꯒꯤ ꯏꯁ꯭ꯇꯦꯟ ꯇꯧꯒꯗꯕꯅꯦ ꯅꯪꯅ ꯁꯤꯗ ꯁꯣꯟꯊꯗꯅ ꯅꯪ ꯑꯣꯏꯗꯣꯏꯁꯦ ꯅꯪ ꯅꯣꯏꯕꯥꯒꯤ ꯃꯑꯣꯡ ꯈꯪꯉꯤ ꯅꯠꯇ꯭ꯔꯥ ꯍꯥꯏ ꯃꯥ ꯑꯩꯈꯣꯏ ꯕꯥꯗꯨꯁꯨ ꯒ꯭ꯌꯥꯟ ꯇꯥꯔꯗꯤ ꯐꯗꯧꯕꯅꯦ ꯁꯤꯗꯒꯤ ꯑꯩ ꯑꯩꯁꯨ ꯂꯥꯏꯔꯤꯛ ꯇꯝꯕ ꯂꯣꯏꯗ꯭ꯔꯤ ꯈꯣꯠꯇ꯭ꯔꯤ ꯍꯥꯏ ꯃꯥꯅ ꯀꯞꯄꯤꯁꯦ ꯍꯥꯏꯗꯤ ꯑꯩꯈꯣꯏꯁꯨ ꯌꯦꯡꯉꯣꯅꯦ ꯕꯟꯇꯨ ꯑꯩꯈꯣꯏꯅ ꯍꯤꯡꯉꯀꯥꯟꯗ ꯑꯩꯈꯣꯏꯁꯦ ꯑꯆꯧꯕ ꯃꯤ ꯑꯃ ꯑꯗꯨꯗꯤ ꯃꯇꯤꯛ ꯆꯥꯕ ꯍꯣꯃꯣ ꯑꯣꯏꯔꯒ ꯑꯩꯈꯣꯏ ꯐꯅ ꯍꯣꯃꯣ ꯆꯨꯖꯊꯥꯁꯨ ꯑꯗꯨ ꯑꯗꯨꯗꯣ ꯁꯣ ꯇꯧꯅꯤꯡꯉꯦ ꯍꯥꯏꯕ ꯏꯃꯥ ꯏꯄꯥ ꯂꯩꯔꯤꯀꯥꯟꯗ ꯑꯗꯣ ꯃꯥꯗꯤ ꯑꯗꯨ ꯐꯪꯉꯔꯣꯏꯀꯣ ꯑꯗꯨꯗꯣ ꯂꯣꯏꯅ ꯔꯤꯒꯦꯠ ꯆꯥꯔꯛꯄꯤꯗꯣ ꯃꯥꯁꯦ
ꯎꯝ
ꯑꯧ ꯈꯪꯗꯦꯗ ꯌꯥꯝ ꯅꯨꯡꯉꯥꯏꯇꯦ
ꯈꯪꯗꯦ ꯏꯕꯦꯝꯃ ꯑꯗꯨꯕꯨ ꯑꯩ ꯀꯩ ꯍꯥꯏ ꯀꯩ ꯍꯥꯏꯔꯨꯗꯣꯏꯅꯣ ꯍꯥꯏꯗꯤ ꯈꯪꯗꯦꯗ
ꯑꯗꯣ ꯑ ꯕꯣꯟꯗꯨ ꯀ ꯀꯩꯒꯨꯝꯕ ꯐꯠꯇꯅ ꯅꯨꯡꯗ ꯊꯣꯛꯑꯁꯨ ꯑꯩꯈꯣꯏ ꯑꯗꯨꯝ ꯄꯨꯟꯅ ꯆꯠꯁꯤꯀꯣ ꯃꯥ ꯑꯗꯨꯝ ꯃꯤ ꯂꯩꯖꯗꯕꯅꯤꯅꯅꯦ
ꯍꯣꯏ ꯄꯨꯟꯅ ꯆꯠꯂꯒ ꯀꯩꯅꯣ ꯀꯩꯀꯥ ꯃꯣꯏꯒꯤꯗꯤ
ꯍꯣꯏ ꯑꯗꯨ ꯈꯦꯠꯅ꯭ꯔꯁꯨ ꯍꯥꯏꯗꯤ
ꯍꯥꯏꯗꯤ ꯀꯩ ꯍꯥꯏꯒꯗ꯭ꯔꯥ ꯃꯥꯁꯦ ꯑꯇꯣꯞꯄ ꯃꯤ ꯃꯌꯥꯝ ꯁꯪꯒ ꯅꯨꯡꯒ ꯂꯩꯗꯅ ꯇꯧꯕ ꯅꯠꯇꯦꯗꯅ ꯑꯩꯈꯣꯏ ꯅꯠꯇ꯭ꯔꯗꯤ ꯂꯩ ꯄꯣꯟꯇꯦꯗꯅ ꯑꯗꯣ ꯑꯩꯈꯣꯏꯅ ꯇꯧꯕ ꯌꯥꯕ ꯊꯕꯛ ꯀꯩꯀꯥ ꯃꯇꯦꯡ ꯄꯥꯡꯁꯤꯟꯗꯅ ꯈꯣꯠꯇꯅ ꯇꯧꯁꯦꯕ ꯔꯤꯟ ꯊꯥꯔ ꯑꯩꯈꯣꯏ ꯌꯥꯝꯗ꯭ꯔꯗ ꯔꯤꯟ ꯊꯥꯔꯛ ꯑꯣ ꯑꯗꯨꯝ ꯆꯠꯁꯦꯕ
ꯎꯝ ꯑꯗꯨꯗꯒꯤ ꯃꯔꯨ ꯑꯣꯏꯅ ꯃꯥ ꯑꯩꯈꯣꯏꯁꯦ ꯑꯥꯏ ꯑꯦꯁꯨ ꯑꯃꯨꯛꯀ ꯃꯇꯥꯡꯗꯒ ꯇꯥꯁꯜꯂꯛꯑꯕ
ꯍꯣꯏ ꯑꯗꯨꯅꯦ ꯑꯗꯣ ꯑꯗꯨ ꯑꯣꯏꯇꯥꯔꯁꯨ ꯍꯥꯏꯗꯤ ꯁꯝꯃꯔ ꯕ꯭ꯔꯦꯛ ꯃꯅꯨꯡꯁꯤꯗꯒ ꯑꯗꯨ ꯁꯝꯃꯔ ꯕ꯭ꯔꯦꯛ ꯍꯥꯏꯌꯦꯡ ꯃꯟꯗꯦꯗꯗꯤ ꯁꯣꯏꯅ ꯈꯪꯉꯅꯤꯕ ꯁꯦꯔꯤꯜꯅ ꯍꯥꯏ ꯁꯥꯏꯃꯟ ꯃꯗꯦꯗꯗꯤ ꯊꯣꯛꯂꯛꯑꯅꯤ ꯑꯗꯣ ꯎ ꯀꯩꯀꯥ ꯇꯧꯃꯤꯟꯅꯁꯤꯀꯣ ꯍꯥꯏ ꯃꯟꯗꯦ ꯊꯣꯛꯂꯛꯑꯅꯤ ꯍꯥꯏꯁꯦ ꯌꯥꯝ ꯂꯨꯝꯅ ꯍꯥꯏꯔꯛꯏꯅꯤꯀꯣ
ꯃꯟꯗꯦꯗ ꯊꯣꯛꯂꯛꯀꯅꯤ ꯍꯥꯏꯁꯦ ꯃꯥꯗꯣ ꯃꯟꯗꯦ ꯀꯩꯅꯣ ꯃꯟꯗꯦꯗ ꯃꯟꯗꯦꯗꯨ ꯑꯗꯨꯝ ꯀꯩꯅꯣ ꯇꯧꯗꯣꯏꯔꯕ ꯃꯗꯤꯗ ꯑꯗꯨꯅꯦ ꯍꯥꯏꯁꯦ ꯚꯦꯖꯤꯂꯤꯇꯔꯁꯤꯗꯤ ꯍꯥꯞꯄ ꯊꯣꯛꯂꯛꯄ ꯌꯥꯕ ꯅꯠꯇꯦꯗꯅ
ꯑꯗꯨꯅꯦ ꯑꯩꯁꯦ ꯑꯗꯣ ꯌꯥꯔꯣꯏꯗꯕ ꯄꯣꯠꯇꯨ ꯁꯨꯝ ꯀꯩꯅꯣꯗ ꯍꯥꯏꯗꯤ ꯄꯩꯁꯥ ꯅꯨꯡꯁꯥ ꯄꯥꯏꯗꯅ ꯑꯗꯨꯝ ꯍꯤꯡꯍꯟꯒꯅꯤ ꯍꯥꯏꯕ ꯂꯩꯇꯦ ꯉꯝꯃꯔꯣꯏꯗꯕ ꯄꯣꯠꯅꯦ ꯍꯥꯏꯕ ꯌꯥꯔꯣꯏꯗꯕ ꯄꯣꯠꯅꯦꯕ ꯍꯧꯖꯤꯛꯅꯦ ꯀꯩꯅꯣꯗꯣ ꯃꯥꯒꯤ ꯀꯦꯟꯁꯔ ꯁꯦꯜꯗꯣ ꯂꯥꯁ ꯇꯦꯁꯇꯁꯅꯦꯕ ꯇꯧꯔꯤꯁꯦ ꯃꯜꯇꯤꯄꯜ ꯑꯣꯔ ꯑꯣꯔꯒꯥꯟꯗꯅꯦꯃꯤ ꯅꯪꯕꯣ ꯂꯤꯚꯔ ꯌꯥꯗ꯭ꯔꯦ ꯑꯗꯩꯗꯤ ꯂꯪ ꯁꯥꯗ꯭ꯔꯦ ꯀꯩꯅꯣ ꯇꯧꯔꯛꯑꯦꯕ ꯍꯧꯖꯤꯛꯁꯤꯅ ꯀꯤꯠꯅꯤꯅꯦꯕ ꯃꯥꯒꯤ ꯀꯩꯅꯣꯗꯣ ꯑꯩꯈꯣꯏꯒꯤ ꯂꯩ ꯍꯥꯏꯕ ꯃꯈꯣꯡ ꯃꯈꯨꯠꯄꯈꯠꯄ ꯍꯧꯔꯦ ꯍꯥꯏꯕꯀꯣ
ꯑꯣ ꯍꯣ ꯍꯣꯏ
ꯌꯥꯔꯛꯇ꯭ꯔꯤꯅꯦꯕ ꯑꯗꯨ ꯃꯌꯥꯝꯗꯣ
ꯎꯝ ꯐꯪꯗꯦꯗ ꯈꯜꯂꯨ ꯈꯜꯂꯨꯔꯒ ꯁꯨꯝ ꯃꯥꯁꯨ ꯋꯥꯔꯝꯅꯤ ꯑꯗꯣ ꯀꯔꯤ ꯍꯥꯏꯔꯨꯅꯤ
ꯋꯥꯔꯦ
ꯑ ꯑꯗꯨ ꯃꯥ ꯊꯣꯛꯂꯛꯑꯒ ꯑꯩꯈꯣꯏꯅ ꯍꯥꯏꯕꯨ ꯃꯥꯒꯤ ꯃꯇꯦꯡ ꯄꯥꯡꯕꯤꯕ ꯃꯉꯥꯏꯔ ꯉꯝꯗꯣꯏꯁꯦ ꯑꯇꯩ ꯀꯔꯤꯃ ꯄꯥꯏ ꯂꯩꯁꯤ
ꯃꯤ ꯑꯃ ꯑꯣꯏꯗꯅ ꯍꯦꯛꯇ ꯆꯪꯉꯨꯗꯅ ꯑꯗꯨ ꯉꯝ ꯄꯣꯟꯇꯦ
ꯑꯗꯨ ꯑꯩꯈꯣꯏꯅꯒ ꯄꯩꯁꯥ ꯌꯥꯝ ꯄꯥꯏꯔꯝꯕ ꯑꯣꯏꯇꯥꯔꯗꯤ ꯆꯪꯉꯨꯔꯒ ꯍꯧꯖꯤꯛ ꯑ ꯀꯩꯅꯣ ꯀꯩꯅꯣ ꯑꯇꯩ ꯀꯩ ꯌꯥꯔꯔꯣꯏꯗ꯭ꯔꯣ ꯈꯣꯠꯂꯣꯏꯗ꯭ꯔꯥ ꯀꯩꯅꯣ
ꯍꯥꯏꯗꯤ ꯀꯩ ꯍꯥꯏꯒꯗ꯭ꯔꯥ ꯑꯗꯨꯃꯥꯏꯅ ꯑꯗꯨꯃꯥꯏꯅ ꯇꯧꯕꯤꯔꯛꯄꯁꯦ ꯋꯥꯈꯜ ꯆꯥꯎꯊꯣꯛꯄꯅꯦ ꯍꯥꯏꯕ
ꯇꯧꯊꯣꯔꯛꯄꯅꯤ ꯑꯗꯨꯃꯥꯏꯅ ꯇꯧꯗꯤ ꯇꯧꯅꯤꯡꯉ ꯑꯗꯨ ꯑꯣꯏꯔꯁꯨ ꯁꯨ ꯑꯩꯈꯣꯏꯁꯨ ꯈꯪꯗꯦ ꯃꯤ ꯑꯣꯏꯗꯕꯁꯦ ꯌꯥꯝ ꯋꯥꯗ꯭ꯔꯣ
ꯃꯥꯅꯦ ꯃꯥꯅꯦ ꯁꯨꯃꯥꯏꯅ ꯇꯧꯋꯦ ꯍꯥꯏꯌꯦꯌꯦꯦ ꯃꯥꯁꯦ ꯁꯨꯝ ꯃꯃꯥꯗꯣ ꯑꯥꯏ ꯁꯤꯌꯨꯗ ꯅꯪ ꯅꯪ ꯅꯪ ꯅ ꯅꯪꯒꯤ ꯃꯃꯥ ꯕꯕꯥ ꯑꯥꯏ ꯁꯤ ꯑꯦ ꯂꯣꯏꯔꯒ ꯅꯪ ꯇꯨꯃꯤꯟꯅ ꯂꯩꯉꯝꯒꯗ꯭ꯔꯅꯦ
ꯑꯗꯨꯅꯦ ꯑꯩ ꯁꯪꯗꯅ ꯇꯨꯝꯕ ꯆꯥꯕ ꯈꯪꯗꯉꯩ ꯂꯩꯗꯣꯏꯅꯦꯕ ꯑꯗꯨꯗꯣ ꯃꯥꯁꯦ ꯂꯩꯅꯤꯡꯕꯗꯤ ꯀꯨꯏꯔꯕꯅꯦꯕ ꯄꯩꯁꯥꯒꯤ ꯈꯜꯂꯒ ꯎ ꯐꯝꯥꯝ ꯑꯃꯝꯗ ꯂꯩꯕ ꯑꯣꯏꯕꯥꯔꯗꯤ ꯉꯥꯏꯍꯥꯛꯇ ꯀꯩꯅꯣ ꯆꯠꯊꯣꯛꯎ ꯌꯥꯏꯗꯅ ꯑꯗꯨ ꯅꯠꯇꯦ ꯒꯨꯍꯥꯇꯤꯗ ꯂꯩꯕꯅꯤꯅꯅꯦ ꯄꯩꯁꯥ ꯈꯜꯂꯒ ꯃꯥꯁꯦ ꯂꯩ ꯉꯝꯗꯕꯅꯦꯕ ꯍꯥꯏꯗꯤ ꯄꯩꯁꯥꯁꯨ ꯊꯥꯔꯤꯕ ꯀꯧꯕꯅꯤꯅ ꯑꯥꯗ ꯂꯩꯕ ꯐ꯭ꯔꯤꯗ ꯅꯠꯇꯕꯅꯤꯅꯀꯣ
ꯑꯗꯨꯅ ꯃꯥꯁꯦ ꯉꯁꯤ ꯅꯨꯡꯗꯥꯡ ꯉꯔꯥꯡ ꯅꯨꯡꯗꯥꯡ ꯍꯥꯏꯗꯤ ꯀꯩ ꯍꯥꯏꯇꯥꯇꯥꯔꯦ ꯅꯣꯡꯉꯥꯜꯂꯝꯗꯥꯏꯁꯤꯗ ꯃꯪ ꯃꯪꯉꯦ ꯍꯥꯏꯌꯦ ꯃꯪ ꯃꯪ ꯑꯗꯨꯗ ꯃꯥꯁꯦ ꯃꯃꯥ ꯌꯥꯝ ꯎꯅꯤꯡꯕꯒꯤ ꯃꯃꯥꯅꯁꯨ ꯃꯥꯁꯦ ꯌꯥꯝ ꯎꯅꯤꯡ ꯒꯤ ꯐꯤꯕꯝꯗ ꯂꯩꯒꯦ ꯈꯪꯕ꯭ꯔꯥ ꯑꯗ ꯃꯥꯁꯦ ꯃꯤꯀꯞ ꯊꯣꯛ ꯊꯣꯛꯂꯛꯑꯒꯅꯦ ꯆꯥꯛ ꯆꯥꯕꯣꯏ ꯆꯥꯗꯕꯣꯏ ꯇꯧꯔꯒ ꯀꯩꯅꯣ ꯇꯧꯕꯅꯦ ꯍꯥꯏꯕ ꯄ꯭ꯂꯦꯟ ꯇꯤꯛꯀꯦꯠꯁꯦ ꯀꯛꯑꯒ ꯈꯨꯗꯛꯇ ꯆꯠꯈꯤꯕꯅꯦꯕ ꯑꯣꯇꯣ ꯑꯃ ꯐꯥꯔꯒ ꯍꯛꯇ
ꯀꯥꯏꯗꯒꯤꯦ ꯃꯥꯁꯦ ꯃꯉꯣꯟꯗ ꯀꯩꯅꯣ ꯂꯥꯏꯅ ꯀꯩꯅꯣ ꯄꯤꯔꯛꯏꯅꯤꯅꯦ
ꯍꯣꯏ ꯍꯣꯏ ꯍꯣꯏ ꯍꯣꯏ ꯑꯗꯨꯅꯦ ꯑꯗꯨ ꯇꯥꯕꯗ ꯑꯩ ꯇꯨꯈꯤ ꯍꯥꯎ ꯁꯣꯡꯉꯤꯕ
ꯁꯣꯡꯝꯗꯗꯤ ꯀ ꯍꯥꯏꯖꯒꯦ ꯈꯪꯗ ꯃꯔꯨ ꯑꯣꯏꯅ ꯉꯥꯏꯈꯔꯅꯤ ꯀꯩꯅꯣꯁꯤꯅ ꯀꯩꯅꯣ ꯑꯗꯨ ꯑꯇꯩ ꯂꯣꯏ ꯆꯠꯈ꯭ꯔꯕ ꯂꯣꯏ ꯍꯟꯈ꯭ꯔꯕ
ꯂꯣꯏ ꯍꯟꯈ꯭ꯔꯦ ꯑꯃꯔꯁꯨ ꯏꯕꯥꯅꯤꯇ ꯉꯥꯏꯍꯧꯔꯦ
ꯑꯣ ꯑꯃꯔꯁꯤꯅ ꯀꯔꯝ ꯀꯥꯟꯗ ꯍꯟꯗꯣꯏꯕ
ꯑꯃꯃꯔꯖꯤꯠ ꯃꯥ ꯍꯌꯦꯡ ꯍꯜꯂꯒꯦ ꯍꯥꯏꯔꯅꯤ
ꯅꯪꯁꯨꯣꯏꯌꯦꯡ ꯑꯗꯨꯝ ꯍꯜꯂꯅꯤ
ꯑꯩꯩꯁꯦ ꯑꯩꯁꯦ ꯎ ꯃꯟꯗꯦ ꯐꯧꯗꯤ ꯑꯩꯗꯤ ꯂꯩꯈꯤꯗꯔꯅꯗꯤ ꯈꯜꯂꯦꯕꯀꯣ ꯃꯟꯗꯦ ꯑ ꯁꯦꯔꯤꯜꯒꯤ ꯀꯩꯅꯣꯗꯣ ꯇꯥꯔꯒ ꯑꯗꯨ ꯂꯩꯈꯤꯗ꯭ꯔꯗꯤ ꯈꯜꯂꯤꯌꯦ
ꯎꯝ
ꯨꯍꯥꯗꯉ ꯃꯣꯏ ꯍꯕꯥꯛ
ꯉꯟ ꯊꯉꯃꯦ ꯑꯗꯨꯗꯤ ꯃꯥꯟꯇꯦ ꯣꯛꯇ ꯂꯩ ꯂꯑꯣ ꯑꯥ ꯃꯗꯤꯄꯨꯔꯗꯣ ꯂꯩꯊꯔꯣ ꯑꯗꯨꯒ ꯌꯦꯡꯉꯁꯤ ꯀꯔꯤ ꯀꯔꯤ ꯀꯩꯅꯣ ꯇꯧꯕꯅꯣꯗꯣ ꯑꯩꯁꯨ ꯀꯩꯅꯣ ꯐꯤ ꯑ ꯑꯩꯈꯣꯏ ꯁꯤꯡꯀꯠꯂꯝꯕꯅꯦ ꯈꯔ ꯌꯦꯛꯀꯗꯕꯁꯨ ꯃꯌꯥꯝ ꯋꯥꯠꯂꯤ ꯑꯗꯣ ꯑꯩ ꯀꯩꯅꯣ ꯑꯦꯅꯥꯇꯣꯃꯤꯇꯁꯨ ꯈꯔ ꯌꯦꯡꯒꯦ ꯈꯠꯂꯒꯦ ꯑꯗꯨ ꯃꯔꯨ ꯑꯣꯏꯅ ꯑꯩ ꯅꯣꯏ ꯑꯗꯨꯒꯤ ꯍꯣꯁꯇꯦꯜꯗꯣ ꯑꯩ ꯆꯪꯉꯛꯇꯣ ꯌꯥꯝ ꯇꯜꯂꯦ
ꯎꯝꯗꯃꯅꯥ ꯅꯅꯦ ꯍꯥꯥ
ꯑꯩ ꯐꯤꯕꯝꯅꯣ ꯑꯗꯨꯕ
ꯐꯃꯥꯏꯗꯝꯅꯤ ꯈꯥꯟ ꯇꯣ
ꯅ ꯀꯔꯤ ꯐꯤꯕꯝꯅꯣꯕ ꯑꯗꯨꯕꯨ ꯌꯥꯝ ꯋꯥꯡꯈꯤꯌꯦ
ꯋꯥꯔꯁꯨ ꯃꯌꯥꯝ ꯍꯤꯡꯅꯩꯁꯤꯗꯤ ꯑꯃꯔꯖꯤꯦꯠ
ꯎꯝ ꯈꯪꯉꯦ ꯇꯥꯏ ꯅꯠꯇꯦ ꯆꯁꯦ ꯑꯅ ꯀꯔꯏꯗꯒꯤ ꯀꯩꯅꯣ ꯃꯣꯏꯒꯤ ꯆꯥꯛ ꯊꯣꯡꯐꯝꯗꯨ ꯎꯔꯨꯕꯗ ꯑꯩ ꯀꯩꯅꯣ ꯑꯩ ꯊꯨꯛ ꯂꯥꯎꯋꯦ ꯍꯥꯏꯕ
ꯑꯣ ꯑꯗꯨ ꯉꯥꯛꯇꯅꯦ ꯑꯍꯥꯟꯕꯗꯅꯦ ꯑꯗꯨꯃꯥꯏꯅ ꯂꯣꯏ ꯆꯪꯉꯒ ꯊꯨꯛ ꯂꯥꯎꯈꯤꯕ ꯃꯤ ꯉꯥꯛꯇꯅꯦ
ꯈꯥꯟꯗꯦ ꯈꯥꯟꯗꯦ ꯑꯩꯗꯤꯝꯃ ꯑꯩ ꯍꯧꯖꯤꯛ ꯗꯥꯏꯇ ꯀꯩꯅꯣ ꯄꯨꯟꯁꯤꯁꯦ ꯆꯔꯥ ꯈꯔ ꯍꯦꯜꯂꯒ ꯏꯌꯥꯡ ꯀꯪꯊꯔꯒꯔ ꯐꯤ ꯀ ꯇ ꯂꯩ ꯂꯩ
ꯑ
ꯑꯩꯗꯤ ꯆꯩꯔꯥꯎ ꯐꯤꯀꯔꯗ ꯍꯤꯡꯕꯤꯅꯤꯅ ꯑꯩꯈꯣꯏꯁꯤ ꯈꯪꯗꯦꯗ ꯑ ꯁꯤꯁꯦ ꯑꯃꯔ ꯇꯕꯤ ꯇꯔ ꯀꯩꯅꯣ ꯀꯩꯅꯣ ꯉꯁꯤꯗꯤ ꯀꯩꯟꯁꯥꯡ ꯊꯣꯡꯗꯣꯏꯅꯣ ꯅꯣꯏꯒꯤ
ꯉꯁꯤ ꯌꯦꯔꯨꯝ ꯅꯠꯇ꯭ꯔ ꯉꯥ ꯑꯗꯨꯃꯥꯏꯅ ꯇꯥꯔꯝꯗꯧ ꯃꯥꯜꯂ ꯉꯔꯥꯡꯕꯨꯗꯤ ꯌꯦꯟ ꯄꯤꯖꯕꯅꯦ
ꯎꯝ ꯅꯣꯏ ꯅꯨꯡꯗꯥꯡ ꯈꯨꯗꯤꯡꯒꯤꯗꯤ ꯑꯗꯨꯝ ꯌꯦꯟ ꯉꯥ ꯌꯦꯔꯨꯝꯒꯨꯝꯕ ꯑꯣꯏꯔꯕ
ꯑꯥ ꯑꯗꯨꯇꯥꯥꯔꯁꯨ ꯍꯣꯁꯇꯦꯜꯅꯤꯅ ꯀꯩꯁꯨ ꯌꯥꯝ ꯍꯥꯎꯕꯗꯤ ꯑꯣꯏꯗꯦꯗ ꯃꯃꯤꯡ ꯀꯩꯒꯤꯗꯨꯝꯅꯦ
ꯑ ꯄꯅꯤꯀꯦ
ꯑꯗꯣ ꯍꯥꯏꯗꯤ ꯁꯦꯔꯦꯜꯗꯅꯦ ꯀꯣꯜꯗꯤ ꯇꯧꯔꯨꯅꯣꯕ ꯃꯥꯁꯨ ꯋꯥꯈꯜ ꯈꯔ ꯆꯥꯎꯅꯕꯅꯦ ꯑꯁ ꯑꯩꯁꯨ ꯃꯌꯥꯝ ꯍꯪꯕꯤꯔꯛꯏꯗ ꯈꯟꯅꯕꯅꯦ ꯁꯦꯔꯤꯜ ꯃꯃꯥꯍꯣꯏ ꯀꯃꯥꯏꯅ ꯇꯧꯔꯒꯦ ꯎꯝ ꯀꯩꯝ ꯈꯟꯖꯤꯟꯒꯅꯨꯀꯣ ꯋꯥꯈꯜꯒ ꯆꯥꯎꯊꯣꯛꯑ ꯂꯩꯌꯣ ꯑꯗꯨꯃꯥꯏꯅꯒ ꯈ ꯈꯔ ꯊꯥꯕꯤꯌꯣ
ꯑꯩꯁꯦ ꯅꯠꯇꯦ ꯑꯩꯁꯦ ꯃꯦꯁꯦꯁꯇ ꯐꯖꯅ ꯁꯦꯔꯤꯌꯦꯜ ꯐꯖꯅ ꯅꯪꯗꯣ ꯑꯦꯁꯨꯁꯨ ꯍꯣꯏ ꯑꯗꯨꯝ ꯀꯩꯅꯣ ꯃꯤ ꯑꯅꯥꯕ ꯑꯃ ꯌꯥꯎꯕ ꯍꯥꯏꯁꯦ ꯋꯥꯔꯝꯒꯅꯤ ꯑꯗꯨ ꯑꯣꯏꯔꯁꯨ ꯅꯪꯗꯣ ꯈꯔꯥꯏ ꯍꯥꯏꯗꯅ ꯍꯣꯏ ꯑ ꯋꯥꯈꯜꯗꯇ ꯈꯪꯗꯦ ꯀꯃꯥꯏꯅ ꯍꯥꯏꯔꯤꯣꯏꯅꯣ ꯑꯩꯉꯣꯟꯗꯁꯨ ꯑꯗꯨ ꯊꯣꯛꯈꯤꯕꯗ ꯅꯨꯡꯉꯥꯏꯇꯕꯗꯣ
ꯃꯥꯅꯤ ꯃꯥꯅꯦ ꯍꯥꯏꯗꯤꯅꯦ ꯃꯉꯣꯟꯗꯅꯦ ꯁꯦꯟꯁ ꯑꯣꯐ ꯀꯝꯐꯣꯔꯠ ꯈꯔ ꯂꯩꯍꯜꯂꯣꯕ
ꯎ ꯑꯩ ꯅꯨꯡꯉꯥꯏꯖꯦ ꯗꯣ ꯈꯪꯉꯦ ꯑꯗꯣ ꯑꯩꯅ ꯃꯤ ꯀꯃꯥꯏꯅ ꯀꯝꯐꯣꯔꯠ ꯇꯧꯒꯗ ꯃꯥꯒꯤ ꯅꯨꯡꯉꯥꯏꯇꯕꯗꯨꯗ ꯑꯗꯨꯝ ꯃꯇꯦꯡ ꯄꯥꯡꯉꯨꯗꯣꯏꯅꯦꯕ ꯑꯩꯁꯦ ꯁꯗꯝ ꯑꯣꯏꯅ ꯍꯥꯏꯔꯕꯗ ꯑꯩꯅ ꯃꯤ ꯑꯃꯒꯤ ꯅꯨꯡꯉꯥꯏꯇꯕ ꯑꯃ ꯀꯩꯅꯣ ꯇꯧꯔꯒ ꯑꯩ ꯍꯥꯟꯅ ꯐꯥꯎꯋ ꯀꯥꯏꯅ ꯍꯥꯏꯕꯗꯨꯁꯨ ꯑꯩ ꯑꯃꯨꯛ ꯅꯨꯡꯉꯥꯏꯇꯦꯕ ꯃꯥꯒꯤ ꯑꯗꯨꯝ ꯑꯩꯅ ꯔꯦꯗꯤ ꯑꯣꯏꯒꯗꯕꯁꯦ ꯈꯪꯕ꯭ꯔꯥ ꯅꯍꯃꯨ ꯌꯥꯋꯣꯜꯗ ꯍꯥꯏꯈꯤꯕꯗꯣ ꯑꯃ ꯅꯪ ꯏꯁꯥꯃꯛꯇꯣ ꯑꯗꯨꯝ ꯃꯤꯗꯨꯒꯤ ꯅꯨꯡꯉꯥꯏꯇꯕꯗꯨꯗ ꯂꯨꯞ ꯃꯤꯗꯣ ꯃꯇꯦꯡ ꯄꯥꯡꯅꯤꯡ ꯇꯥꯔꯒꯗꯤ ꯃꯤꯗꯨꯒꯤ ꯅꯨꯡꯉꯥꯏꯇ ꯇꯕꯗꯨ ꯑꯗꯨꯝ ꯂꯨꯞꯄ ꯉꯝꯒꯗꯕꯅꯦꯅ ꯍꯥꯏꯕꯗꯣ
ꯍꯥꯏꯗꯤꯅꯦ ꯑꯩꯈꯣꯏꯗ ꯀꯝꯐꯣꯔꯠ ꯇꯧꯕꯁꯦ ꯑꯩꯈꯣꯏꯒꯤ ꯑꯩꯈꯣꯏꯗꯅꯦ ꯑꯗꯨꯃꯥꯏꯅ ꯇꯧꯕꯁꯦ ꯊꯧꯗꯣꯛꯁꯦ ꯌꯥꯝ ꯊꯣꯛꯇ꯭ꯔꯤꯑꯕ
ꯍꯣꯏ
ꯍꯧꯈꯤꯕꯅꯤꯅ ꯍꯦꯟꯗꯜ ꯇꯧꯕꯁꯦ ꯋꯥꯅꯦꯕ ꯑꯗꯨꯒ ꯃꯤ ꯑꯃ ꯀꯝꯐꯔꯠ ꯇꯧꯕꯁꯨ ꯋꯥꯏꯑꯦꯕ ꯑꯗꯨꯅꯅꯦ ꯑꯗꯨꯇꯥꯁꯨ ꯇꯝ ꯇꯥꯔꯦꯗꯅ ꯅꯠꯇ꯭ꯔꯥ
ꯍꯣꯏ ꯑꯗꯨ ꯍꯁꯦ ꯑꯗꯨꯗꯥꯏ ꯇꯧꯔ
ꯃ ꯅ ꯀꯣ ꯆ ꯎꯝꯝ ꯁ ꯈꯪꯗꯦ ꯑꯗꯨꯅꯤ ꯃꯊꯥ
ꯑꯔꯁꯨ ꯇ ꯁꯏꯔꯒꯁ ꯀꯈꯅ ꯇꯥꯏꯅ
ꯃꯣꯏꯗꯨ ꯈꯪꯉꯕꯅꯦ ꯃꯗꯨ ꯃ ꯑꯗꯨꯅꯕꯨꯗꯤ ꯍꯦꯟꯅ ꯈꯪꯅꯕꯅꯦꯕ ꯑꯗꯨꯗꯤ ꯑꯩ ꯈꯪꯅꯗ꯭ꯀꯥꯟ ꯈꯪꯅꯔꯕꯅꯤ ꯑꯗꯒꯤ ꯉꯔꯥꯡꯁꯦ ꯃꯗꯨꯨꯆꯟꯗ꯭ꯔꯒ ꯏꯕꯥꯅꯤꯁꯦ ꯃꯄꯥꯟ ꯊꯣꯛꯏꯑꯕ ꯃꯄꯥꯟ ꯊꯣꯛꯕꯗ ꯅꯨꯡꯗꯥꯡ ꯄꯨꯡ ꯅꯤꯄꯥꯟ ꯌꯧꯔꯕꯗ ꯁꯤ ꯁꯤꯔꯜ ꯃꯌꯨꯝ ꯆꯠꯂꯨꯏꯑꯕ ꯅꯨꯡꯗꯥꯡꯁꯦ ꯀꯨꯞꯏꯕꯅꯤ ꯑꯗꯨꯗ ꯀꯩꯅꯣ ꯇꯧꯋꯦꯕ ꯁꯦꯗꯜꯗꯣ ꯍꯔꯥꯎ ꯍꯔꯥꯎꯅ ꯂꯩꯍꯧꯔꯤꯅꯤꯀꯣ
ꯎꯝ
ꯑꯣ
ꯑ ꯑꯗꯨꯝ ꯂꯥꯏꯕꯛꯗ ꯇꯝꯕꯅ ꯑꯃ ꯂꯩꯖꯔꯦ ꯃꯁꯅꯤꯁꯦ ꯀꯔꯤꯕꯨ ꯍꯥꯏꯔꯨꯁꯦ
ꯑꯗꯨꯅꯤ ꯑꯗꯒꯤꯗꯤ ꯑꯩꯈꯣꯏꯒꯤ ꯑꯩ ꯏꯃꯥꯟꯅꯕꯤ ꯑꯃ ꯕꯤꯀ꯭ꯔꯝꯖꯤꯠꯇꯣ
ꯑꯥ
ꯉꯁꯤꯁꯤꯅ ꯃꯣꯏ ꯐꯥꯏꯞ ꯏꯁꯇꯥꯔ ꯍꯣꯇꯦꯜ ꯑꯃꯗ ꯃꯥꯁꯦ ꯀꯩꯅꯣ ꯔꯤꯁꯦꯞꯁꯅꯤꯁ ꯑꯣꯏꯕꯒꯤ ꯐꯪꯉꯦ ꯈꯣꯠꯂꯦ ꯍꯥꯏꯕ
ꯎꯝ ꯎꯝ
ꯑꯗ ꯃꯥꯁꯨꯦ ꯄꯥꯎ ꯇꯥꯔꯦ ꯑꯗꯨꯒ ꯑꯩꯅ ꯐꯣꯟꯗꯤ ꯇꯧꯔꯨꯒꯤꯅꯣ ꯃꯦꯁꯦꯁ ꯑꯣꯏꯅ ꯈꯔ ꯊꯥꯎꯑꯣ ꯈꯔ ꯀꯝꯐꯔꯠ ꯇꯧꯣ ꯈꯣꯠꯂꯣ ꯁꯨꯃꯥꯏꯅ ꯍꯥꯏꯈꯤꯕꯅꯦ ꯃꯥꯁꯦ ꯑꯃ ꯍꯪꯒꯣꯜꯗꯦꯗ ꯊꯦꯡꯅꯕꯗꯣ
ꯈꯪꯉꯦ ꯈꯪꯉꯦ ꯈꯪꯉꯦ
ꯇꯧ ꯐꯔꯦꯁꯀ ꯇ ꯑꯅ ꯈꯔꯥ
ꯑꯩ ꯀ꯭ꯂꯥꯁ ꯍꯠꯂꯛꯄꯗ ꯉꯥꯏꯔꯤꯑꯕ ꯀ꯭ꯂꯥꯁꯁꯦ ꯑꯩꯈꯣꯏ ꯉꯁꯤꯗꯤ ꯒꯥꯔꯤꯗ ꯆꯠꯇꯦꯕ ꯑꯁꯤꯁꯨ ꯑꯗꯣ ꯈꯣꯡꯅ ꯆꯠꯄ ꯈꯣꯡ ꯍꯜꯂꯛꯄꯗ ꯄꯨꯈꯣꯏ ꯄꯨꯡ ꯕꯥꯔꯣꯒ ꯃꯤꯅꯤꯠ ꯀꯩꯅꯣꯛ ꯆꯠꯂꯦꯕ ꯀꯨꯟ ꯃꯉꯥꯃꯨꯛ ꯆꯠꯂꯦꯕ ꯇꯞ ꯇꯞ ꯂꯥꯛꯄꯅ ꯁꯨꯗꯤ ꯊꯥꯔꯦ ꯍꯥꯏꯕꯒꯤ ꯑꯗꯨꯒꯗꯤ ꯑꯩ ꯆꯥꯛꯆꯥꯔꯣ ꯕ ꯆꯥꯛꯆꯥꯝꯅꯦ ꯀꯩꯅꯅꯦ ꯇꯧꯔꯒ ꯐꯤꯁꯨ ꯂꯧꯁꯜꯂꯨꯕꯅꯦꯕ ꯑꯗꯨꯒ